ꯍꯜꯂꯣ ꯕꯦꯕꯤ ꯅꯪ ꯀꯩ ꯌꯦꯟꯁꯥꯡ ꯆꯥꯔꯒꯦ
ꯉꯁꯤꯗꯤ ꯆꯋꯥꯏ ꯊꯣꯡꯕ ꯆꯥꯔꯦ ꯗꯒꯤ ꯀꯔꯤ ꯑ ꯅꯨꯄꯤ
ꯅꯪ ꯀꯩꯅꯣ ꯆꯠ ꯑꯗꯣ ꯌꯨꯝ ꯆꯠꯂꯨꯕꯗꯣ ꯅꯨꯡꯉꯥꯏꯕ꯭ꯔꯥ
ꯅꯨꯡꯉꯥꯏꯌꯦ ꯌꯨꯝꯗ ꯆꯠꯂꯒ ꯀꯣꯏꯕ ꯂꯥꯡꯕ ꯃꯌꯥꯝ ꯇꯧꯔꯛꯑꯦ
ꯎꯝ ꯑꯗꯣ ꯎꯝ ꯍꯟꯗꯛꯀꯤ ꯌꯥꯎꯁꯪꯗꯨ ꯀꯃꯥꯏ ꯀꯃꯥꯏ ꯇꯧꯒꯤꯒꯦ
ꯍꯗ ꯍꯟꯗꯛꯀꯤ ꯌꯥꯎꯁꯪꯗꯤ ꯊꯧꯔꯤ ꯊꯠꯂꯦ ꯁꯣꯔꯣꯛꯇ ꯅꯨꯨꯄꯥ ꯃꯌꯥꯝ ꯒꯥꯔꯤ ꯒꯥꯔꯤ ꯂꯥꯛꯏ ꯃꯌꯥꯝꯗꯨꯗꯩ ꯄꯩꯁꯥ ꯃꯨꯜꯂꯦ ꯄꯩꯁꯥ ꯃꯌꯥꯝ ꯐꯪꯉꯦ ꯄꯩꯁꯥ ꯃꯌꯥꯝ ꯇꯥꯜꯂꯦ
ꯌꯥꯝ ꯅꯨꯡꯉꯥꯏꯕ꯭ꯔꯥ ꯅꯣꯏ ꯅꯨꯃꯤ ꯅꯨꯃꯤꯠ ꯃꯉꯥꯅꯤ ꯇꯧꯕ꯭ꯔꯣ ꯑꯗꯨꯝ
ꯎꯝ ꯅꯨꯃꯤꯠ ꯍꯨꯝꯅꯤ ꯊꯧꯔꯤ ꯊꯠꯇꯣꯏꯕ ꯅꯨꯃꯤꯠ ꯍꯣꯏ ꯅꯣꯡꯃ ꯑꯃꯅ ꯀꯩꯅꯣꯒꯤ ꯀꯩ ꯍꯥꯏꯒ꯭ꯔꯦ ꯃꯩ ꯊꯥꯕꯗꯨꯃꯒ ꯅꯨꯃꯤꯠ ꯃꯔꯤꯅꯤ ꯑꯗꯒꯤ ꯍꯂꯪꯀꯥꯔ ꯅꯨꯃꯤꯠꯀ ꯅꯨꯃꯤꯠ ꯃꯉꯥꯅꯤ
ꯑ ꯀꯩꯀꯩ ꯍꯦꯟꯖꯥꯡꯅ ꯍꯥꯎꯔꯤꯒꯦ ꯍꯧꯖꯤꯛꯀꯥꯟ
ꯍꯧꯖꯤꯛꯁꯦ ꯌꯦꯟ ꯊꯣꯡꯕ ꯑꯣꯛ ꯊꯣꯡꯕ ꯁꯤꯒꯨꯝꯕꯁꯤꯅ ꯍꯥꯎꯔꯤ
ꯀꯥꯡꯁꯣꯏꯒꯨꯝꯕꯗꯤ ꯆꯥ ꯑꯦ
ꯑꯩꯗꯤ ꯀꯥꯡꯁꯣꯏꯁꯦ ꯀꯌꯥ ꯄꯥꯝꯗꯦ ꯀꯥꯡꯁꯣꯏ ꯀꯥꯡꯁꯣꯏ ꯑꯩꯗꯤ ꯀꯌꯥ ꯄꯥꯝꯗꯦ ꯑꯗꯨꯅ ꯑꯩꯅ ꯆꯥꯔꯤꯁꯦ ꯊꯥꯎꯒꯨꯝꯕ ꯁꯥ ꯉꯥ ꯑꯁꯤꯒꯨꯝꯕꯁꯤꯅ ꯈꯔ ꯍꯦꯟꯅ ꯄꯥꯝꯃꯤ
ꯑꯣ ꯑꯗꯣ ꯅꯪ ꯍꯥꯏꯗꯤ ꯊꯕꯛ ꯏꯪꯈꯥꯡꯒꯤꯗꯤ ꯀꯃꯥꯏ ꯀꯃꯥꯏ ꯇꯧꯒꯦ
ꯊꯕꯛ ꯏꯪꯈꯥꯡ ꯂꯩ ꯃꯥꯁꯇꯔ ꯂꯣꯏꯁꯤꯜꯂꯒ ꯀꯔꯤ ꯇꯧꯒꯅꯤ ꯀꯩꯗꯧꯒꯅꯤ ꯈꯪꯗ꯭ꯔꯦ ꯑꯗꯨꯅ
ꯑꯩꯁꯨ ꯈꯜꯂꯤꯅꯦ ꯈꯪꯉꯕ ꯑꯗꯨꯗ ꯀꯩꯗꯧꯁꯤꯒꯦꯅ ꯅꯣꯏꯒꯤ ꯑꯗꯣ ꯏꯃꯨꯡ ꯃꯅꯨꯡ ꯀꯩꯀꯩꯗꯤ ꯑꯅꯥ ꯑꯌꯦꯛ ꯌꯥꯎꯗꯕ ꯅꯠꯇ꯭ꯔꯣ
ꯌꯥꯎꯗꯦ ꯍꯣꯏ ꯍꯥꯟꯅ ꯁꯨꯒꯔ ꯄ꯭ꯔꯣꯕ꯭ꯂꯦꯝ ꯂꯩꯕ ꯈꯣꯠꯄ ꯈꯔꯗꯤ ꯇꯧꯔꯝꯃꯤꯗꯣ ꯑ ꯃꯣꯏ ꯀꯩꯀꯩ ꯍꯤꯗꯥꯛ ꯈꯔ ꯆꯥꯕꯗ ꯑꯗꯨꯝ ꯐꯔꯦ
ꯍꯣꯏ ꯑꯅꯥ ꯑꯌꯦꯛ ꯌꯥꯎꯕꯁꯦ ꯕꯦꯔꯥꯅꯦ ꯍꯥꯏꯕ
ꯎꯝ ꯕꯤ ꯄꯤ ꯄ꯭ꯔꯣꯕ꯭ꯂꯦꯝ ꯑꯗꯒꯤ ꯕꯤ ꯄꯤ ꯍꯥꯏ ꯂꯣ ꯑꯗꯨ ꯑꯗꯥ ꯑꯃꯅ ꯍꯥꯏꯅꯤ ꯑꯃꯅ ꯂꯣꯅꯤ ꯏꯁꯥꯃꯛꯁꯨ ꯍꯥꯏꯅꯤ
ꯑꯗꯣ ꯅꯪꯗꯤ ꯑ ꯑꯦꯛꯁꯔꯁꯥꯏꯁꯀꯨꯝꯕꯒ ꯇꯧꯗ꯭ꯔꯣ
ꯑꯦꯛꯁꯔꯁꯥꯏꯁꯁꯦ ꯇꯧꯗ꯭ꯔꯦ ꯍꯧꯖꯤꯛꯀꯥꯟ ꯋꯥꯛꯀꯤꯡ ꯑꯣꯏꯅ ꯆꯦꯜꯂꯦ ꯅꯨꯡꯇꯤꯒꯤ ꯅꯨꯡꯗꯥꯡ ꯋꯥꯏꯔꯝꯗ ꯑꯗꯨꯝ ꯆꯦꯜꯂꯦ ꯄꯨꯡ ꯃꯉꯥ ꯃꯈꯥꯏꯃꯨꯛ ꯇꯥꯕꯗꯒꯤ ꯇꯔꯨꯛ ꯃꯈꯥꯏꯗ ꯍꯟꯖꯤꯜꯂꯛꯑꯅꯤ ꯄꯨꯡ ꯑꯃꯃꯨꯛ ꯆꯠꯂꯦ ꯋꯥꯀꯤꯡ ꯍꯧꯖꯤꯛꯇꯤ ꯅꯣꯡ ꯇꯥꯕ ꯃꯇꯝ ꯑꯣꯏꯕꯅꯤꯅꯀꯣ ꯅꯣꯡ ꯍꯥꯡ ꯉꯤꯗ ꯐꯠ ꯐꯠ ꯆꯠꯊꯣꯛꯄ
ꯎꯝ ꯅꯪꯅꯅꯦ ꯁꯨꯇꯤ ꯃꯇꯝꯗ ꯀꯩꯗꯧꯔꯒ ꯂꯩ
ꯑꯩ ꯁꯨꯇꯤ ꯃ ꯃꯇꯝꯗ ꯀ꯭ꯔꯣꯆꯦ ꯂꯣꯟꯕ ꯈꯣꯠꯄ ꯃꯦꯀꯞ ꯇꯧꯕꯤ ꯁꯥꯟꯅꯕ ꯁꯨꯝꯕ ꯈꯔ ꯇꯧꯋꯤ ꯑ
ꯎꯝ ꯍꯥꯏꯗꯤ ꯎꯝ ꯅꯪ ꯃꯦꯀꯞ ꯃꯦꯀꯞ ꯇꯧꯕꯤ ꯁꯥꯟꯅꯩ ꯍꯥꯏꯗꯣ ꯃꯦꯀꯞ ꯇꯝꯕꯒ ꯆꯠꯂꯨꯕ ꯂꯩꯕ꯭ꯔꯣ
ꯃꯦꯀꯞ ꯇꯝꯕꯁꯦ ꯀꯣꯂꯦꯖꯀꯤ ꯐ꯭ꯔꯤꯗ ꯂꯥꯛꯄꯗꯣ ꯑꯗ ꯐ꯭ꯔꯤ ꯐ꯭ꯔꯤꯗ ꯃꯌꯥꯝ ꯏꯁꯀꯤꯝ ꯃꯌꯥꯝ ꯑꯃ ꯇꯧꯍꯜꯂꯤꯗꯅ ꯑꯗꯨꯗꯒꯤ ꯃꯦꯀꯞ ꯇꯝꯁꯤꯜꯂꯦ ꯑꯗꯒꯤ ꯀ꯭ꯔꯣꯖꯦꯠ ꯂꯣꯟꯕꯁꯤꯅ ꯇꯣꯉꯥꯟꯅ ꯑꯩꯅ ꯄꯩꯁꯥ ꯊꯤꯖꯔ ꯇꯝꯖꯔꯦ ꯑꯗꯨ ꯉꯥꯏ
ꯑꯣ ꯑꯗꯣ ꯅꯪ ꯇꯝꯃꯨꯕꯗꯨꯒꯤ ꯍꯥꯏꯗꯤ ꯃꯤ ꯑꯇꯣꯞꯄꯒꯤ ꯀꯦꯕꯤꯕꯒꯗꯤ ꯆꯠꯄ꯭ꯔꯥ
ꯀꯦꯕꯤꯕ ꯍꯥꯏꯁꯦ ꯑꯩ ꯄꯣꯠ ꯆꯩꯩ ꯐꯖ ꯐꯖꯅ ꯂꯩꯔꯒ ꯊꯝꯗꯦꯕ ꯂꯩꯔꯒ ꯊꯝꯕ ꯑꯣꯏꯔꯗꯤ ꯑꯗꯨꯝ ꯀꯦꯕꯤꯌꯣ ꯈꯣꯠꯄꯤꯌꯣꯕꯨꯗꯤ ꯑꯗꯨꯝ ꯍꯥꯏꯔꯛꯑꯦ ꯑꯗꯨꯕꯨ ꯍꯥꯏꯗꯤ ꯄꯣꯠ ꯆꯩꯩ ꯂꯩꯕ ꯍꯥꯏꯁꯤꯗꯅꯕꯨ ꯄꯩꯁꯥ ꯃꯌꯥꯝ ꯆꯪꯉꯤꯗꯅ ꯑꯗꯨꯅ ꯂꯩꯗ꯭ꯔꯤꯕꯅꯤꯅ ꯍꯧꯖꯤꯛꯀꯤ ꯑꯣꯏꯅꯗꯤ ꯆꯠ ꯊ꯭ꯔꯤ ꯑꯗꯨꯕꯨ ꯑꯗꯨꯝ ꯀꯩꯅꯣꯝ ꯊꯣꯛꯂꯛꯀꯥꯟꯗꯗꯤ ꯀꯦꯕꯒꯤ ꯑꯗꯨꯝ ꯀꯛꯀꯇꯤ ꯄꯥꯡꯉꯦ ꯍꯥꯏꯇꯥꯔꯦ ꯁꯨꯝ ꯏꯃꯥꯟꯅꯕꯤ ꯈꯪꯗꯦ ꯏꯅꯥꯎꯄꯤ ꯍꯣꯏ ꯀꯩ ꯍꯣꯏ
ꯍ
ꯌꯣꯡꯒꯤ ꯑꯗꯩ ꯑ
ꯑꯃ ꯋꯥꯣꯏ ꯀꯩ ꯋꯥꯏ ꯀꯦꯕ ꯍꯩꯕꯁꯦ ꯅꯨꯡꯉꯥꯏꯕ꯭ꯔꯥ
ꯑ ꯉꯥꯏ ꯍꯥꯟꯅꯗꯤ ꯑꯁ ꯀꯦꯕ ꯍꯩꯇꯕꯒꯤ ꯃꯤ ꯃꯌꯥꯝꯅ ꯂꯨꯍꯣꯡꯕ ꯆꯠꯂꯝꯗꯥꯏꯒꯤ ꯂꯣꯏꯁꯤꯟꯅꯈ꯭ꯔꯦ ꯑꯗꯨꯒ ꯑꯩꯅ ꯀꯦꯕꯤꯉꯥꯏ ꯃꯤ ꯂꯩꯇꯗꯅ ꯀꯞꯄ ꯂꯩꯕ ꯅꯨꯃꯤꯠꯀ ꯌꯥꯎꯔꯦ ꯀꯦꯅ ꯀꯦꯗ꯭ꯔꯦ ꯑꯗꯩ
ꯈꯣꯏ ꯁꯥꯦ ꯄ ꯆꯨꯝꯗ ꯆꯥꯎꯊꯦꯛ ꯆꯥꯎꯕꯤꯔ ꯊꯣꯛꯂꯛꯑꯒ ꯊꯤꯕ ꯌꯥꯎꯔꯣꯏ ꯁꯥꯎꯅꯤꯡꯕ ꯑꯗꯒꯤ ꯍꯧꯖꯤꯛꯇꯤ ꯍꯩꯔꯅꯤꯅ ꯀꯔꯤꯅ ꯈꯜꯂꯤ
ꯑꯩ ꯑꯁ꯭ꯋꯥꯏ ꯆꯠꯄꯁꯨ ꯑꯗꯨꯝ ꯀꯦꯕ ꯍꯩꯖꯔꯦ ꯑꯗꯨꯗꯒꯤ ꯑꯗꯨꯗ ꯍꯦꯟꯅꯟꯅꯁꯨ ꯑꯗꯨꯝ ꯍꯦꯕꯤꯁꯨꯩꯖꯔꯦ ꯂꯨꯍꯣꯡꯕ ꯆꯠꯄ
ꯀ ꯂꯔꯣꯖ ꯀ ꯐꯝ ꯑꯗꯨ ꯍꯧꯖꯤꯁꯨ ꯈ ꯍꯧꯖꯤꯛꯁꯦ ꯂꯥꯏ ꯍꯔꯥꯎꯅꯕ ꯃꯇꯝ ꯅꯠꯇ꯭ꯔꯣ ꯑ ꯃꯥꯅꯤ ꯑꯗꯣ ꯅꯣꯏꯒꯤ ꯅꯣꯏꯒꯤ ꯂꯝꯗꯗꯤ ꯍꯔꯥꯎꯕ꯭ꯔꯥ
ꯑꯩꯈꯣꯏ ꯌꯥꯝ ꯌꯥꯝꯗ ꯍꯔꯥꯎꯕ ꯍꯧꯔꯦ ꯅꯨꯃꯤꯠ ꯅꯤꯅꯤ ꯁꯨꯔꯝꯃꯅꯤ ꯉꯁꯤꯒ
ꯑꯩꯈꯣꯏꯒꯤꯗꯤ ꯅꯣꯡꯃꯇꯪ ꯍꯔꯥꯎꯔꯒ ꯑꯗꯨꯝ ꯂꯣꯏꯁꯤꯟꯈ꯭ꯔꯦ ꯅꯣꯏꯒꯤꯗꯤ ꯅꯨꯃꯤꯠ ꯀꯌꯥꯅꯤ ꯍꯔꯥꯎꯅꯤ ꯍꯥꯏꯒꯦ
ꯍꯣꯏ ꯍꯟꯗꯛ ꯑꯗꯨꯝ ꯈꯔ ꯀꯨꯏꯅ ꯍꯔꯥꯎꯅꯤ ꯍꯥꯏ ꯇꯔꯥꯃꯨꯛ ꯍꯔꯥꯎꯒꯗꯧ ꯃꯥꯜꯂꯦ ꯅꯨꯃꯤꯠ ꯑꯩꯈꯣꯏ ꯃꯥꯅ ꯗ꯭ꯔꯦꯁ ꯂꯩꯔꯦ ꯐꯤ ꯐꯤꯒ ꯐꯅꯦꯛ ꯅꯥꯏꯕꯤꯒ ꯂꯩꯔꯦꯒ ꯇꯧꯔꯛꯑꯝꯃꯦ ꯉꯁꯥꯏ ꯐꯣꯟ ꯑꯩꯗꯤꯗ
ꯄꯔꯗ ꯑꯁ ꯏꯗꯥꯎ ꯌꯥꯗꯦ ꯅꯪ ꯖꯒꯣꯏ ꯁꯥꯅꯤꯡꯉꯝꯗꯧꯖꯤꯦ ꯎꯔꯦ ꯑꯩ ꯌꯨꯝꯗ ꯂꯩꯔꯗꯤ ꯆꯍꯤ ꯈꯨꯗꯤꯡꯒꯤ ꯌꯥꯎꯋꯦ ꯑꯗꯨꯝ ꯂꯩꯔꯅꯗꯤ ꯌꯥꯎꯅꯤ ꯁꯣꯏꯗꯗꯤ ꯅꯪ ꯖꯒꯣꯏ ꯁꯥꯕ ꯍꯩꯕ꯭ꯔꯥ
ꯖꯒꯣꯏ ꯁꯥꯕꯁꯦ ꯌꯥꯝ ꯄꯥꯝꯖꯕ ꯊꯕꯛꯅꯤ ꯑꯩꯒꯤ ꯑꯗꯨꯅ ꯍꯥꯏ
ꯅꯪ ꯑꯩꯈꯣꯏ ꯁꯥꯕꯗꯣ ꯌꯦꯡꯅꯤꯡꯉꯦ ꯑ ꯂꯥꯏ ꯍꯔꯥꯎꯕꯒ ꯂꯣꯏꯔꯀꯥꯟꯗ ꯃꯌꯥꯏꯗꯒ ꯑꯌꯥꯝꯕꯅꯦꯁꯥ ꯂꯦꯞꯄ ꯁꯥꯕꯗꯣ ꯍ ꯑꯗꯨꯇ ꯑꯗꯨ ꯍꯥꯂ ꯎꯝ
ꯅꯪ ꯅꯣꯏꯒꯤꯗꯤ ꯍꯔꯥꯎꯗ꯭ꯔꯤꯕꫭ
ꯑꯩꯈꯣꯏꯗꯤ ꯅꯣꯡꯃ ꯈꯛ ꯍꯔꯥꯎꯔ ꯂꯣꯏꯁꯟꯒ꯭ꯔꯦ ꯅꯍꯥꯟ ꯇꯥꯡ ꯑꯃꯗ ꯑꯗꯨꯒ ꯑꯩꯈꯣꯏꯒꯤꯗꯤ ꯖꯒꯣꯏꯁꯨ ꯁꯥꯍꯟꯗꯔꯦ ꯑꯗꯨꯝ ꯃꯣꯏ ꯂꯥꯏꯒꯤ ꯇꯧꯐꯝ ꯊꯣꯛꯄꯗꯨꯝ ꯇꯧꯔꯒ ꯑꯗꯨꯝ ꯂꯣꯏꯁꯟꯒ꯭ꯔꯦ
ꯑꯣ ꯑꯗꯨꯅꯦ ꯏꯔꯥꯡ ꯐꯠꯇꯕꯅꯤꯅꯀꯣ ꯏꯔꯥꯡ ꯀꯟꯈꯠꯂꯛꯑꯗꯤ ꯑꯗꯨꯅꯦ ꯑꯩꯈꯣꯏꯒꯤꯖꯨ ꯊꯤꯡꯖꯤꯟꯒꯤꯗꯣꯏꯅꯦ ꯂꯥꯏ ꯍꯔꯥꯎꯕꯒ ꯂꯣꯏꯅ
ꯏꯔꯥꯡ ꯐꯠꯇꯕꯅꯤꯅ ꯍꯥꯏꯁꯦ ꯒꯥ꯭ꯌꯟ ꯇꯥꯗꯦ ꯇꯧꯔꯤꯁꯦ ꯅꫭꯏꯃ ꯍꯣꯏꯗꯤ ꯀꯩꯀꯩ ꯍꯣꯠꯅꯔꯤꯒꯦ
ꯑꯈꫭꯏ ꯃꯍꫭꯏꯗꯤ ꯌꯨꯝꯗ ꯑ ꯑꯗꯨꯝ ꯂꯩ ꯂꯧꯁꯤꯡ ꯎꯔꯒ ꯃꯅꯥ ꯃꯁꯤꯡ ꯊꯥꯗꯅ ꯈꯣꯠꯇꯅ ꯍꯧꯖꯤꯛꯅ ꯑꯃꯨꯛ ꯂꯧ ꯄꯦꯡꯕ ꯈꯣꯠꯄ ꯃꯇꯝ ꯌꯥꯎꯔꯛꯇꯨꯔꯦꯗꯅ ꯑꯦ ꯀꯩꯅꯣ ꯀꯩ ꯍꯥꯏꯅꯤ ꯂꯧ ꯈꯣꯏꯗꯣꯛꯄ ꯈꯣꯠꯇꯣꯛꯄ ꯄ ꯇꯧꯕ ꯃꯇꯝ ꯑꯗꯨ ꯇꯧ ꯇꯧꯅꯕꯅꯥ ꯇꯧꯅꯕꯅꯦꯅ ꯉꯁꯤꯗꯣ ꯃꯤ ꯍꯥꯏꯒꯦ ꯇꯧꯔꯒ ꯅꯣꯡ ꯇꯥꯔꯤ ꯑꯗꯨꯒꯤ ꯌꯥꯗ꯭ꯔꯦ ꯉꯁꯤꯗꯤ
ꯅꯣꯏ ꯂꯧ ꯎꯕꯔꫭ
ꯂꯧ ꯎꯏ ꯂꯧ ꯊꯥ ꯂꯧꯗ ꯀꯩꯀꯩ ꯀꯩꯅꯣ ꯇꯧꯔꯅꯤ ꯑꯥ ꯂꯧ ꯊꯥꯔꯒ ꯂꯧ ꯂꫭꯛꯈ꯭ꯔꯅꯤ ꯑꯗꯨ ꯂꯣꯏꯔ ꯑꯃꯨꯛ ꯃꯅꯥ ꯃꯁꯤꯡ ꯀꯩꯀꯥ ꯑꯃꯨꯛ ꯊꯥꯔꯅꯤ ꯗꯕꯜ ꯀ꯭ꯔꯣꯞꯄꯤꯛꯅꯤ ꯇꯧꯔꯤꯖꯦ
ꯐꯩꯌꯦ ꯑꯩꯈꯣꯏꯁꯨ ꯂꯧꯗꯤ ꯎꯗ꯭ꯔꯦ ꯑꯗꯨꯒ ꯀꯩꯅꯣ ꯇꯧꯋꯦ ꯑ ꯐꯥꯝ ꯑꯣꯏꯅ ꯇꯧꯔꯦ ꯉꯥ ꯑꯣꯏꯅ ꯑꯗꯨꯒ ꯃꯥꯒꯤ ꯄꯜꯂꯤ ꯄꯜꯂꯤꯁꯤꯡꯗꯨꯗ ꯑꯣꯏꯅ ꯄꯣꯠ ꯆꯩꯩ ꯊꯥꯔꯒ ꯂꯩ
ꯍꫭ ꯐꯩꯌꯦ ꯑꯗꯨꯁꯨ ꯉꯥ ꯐꯥꯝ ꯇꯧꯕ
ꯍꯣꯏ ꯉꯥ ꯐꯥꯝꯅꯦ ꯄꯩꯁꯥꯒ ꯐ ꯄꯣꯠꯇꯤ ꯑꯗꯨꯝ ꯆꯥꯕꯗ ꯂꯣꯏꯔꯦ
ꯎ ꯑꯥ-ꯍ-ꯍ ꯃꯥꯅꯤ ꯆꯥꯕ ꯌꯥꯕ ꯄꯣꯠ ꯑꯣꯏꯕꯅꯤꯅꯀꯣ ꯌꯦꯟꯒꯨꯝꯕ ꯉꯥꯒꯨꯝꯕ ꯑꯁꯤꯅꯤ
ꯆꯥꯔꯗꯤꯅ
ꯑꯗꯨꯒ ꯑꯣꯛꯀꯨꯝꯕ ꯁꯤꯖꯤꯟ ꯅꯅꯤꯡꯉꯤ ꯌꯨꯝꯂꯛ ꯇꯗꯤ ꯂꯣꯏꯕ ꯌꯥꯗ꯭ꯔꯦꯗꯅ ꯍꯧꯖꯤꯛꯇꯤ ꯑꯗꯨꯅ ꯂꯧꯕꯨꯛ ꯑꯥ ꯑꯃꯗ ꯌꯦꯡꯉꯒ ꯍꯥꯏꯗꯤ ꯑꯩꯈꯣꯏ ꯃꯥ ꯍꯣꯏ ꯃꯄꯥꯝꯗꯣ
ꯑꯗꯨꯒꯤ ꯃꯣꯏ ꯂꯧꯗꯨꯅ ꯈꯔ ꯅꯛꯑꯦ ꯑꯗꯨꯗ ꯂꯣꯏꯅꯕꯗꯤ ꯍꯥꯏꯅꯕꯅꯤ ꯈꯪꯗꯦ ꯀꯩꯅꫭ ꯁꯥꯔꫭ ꯑ ꯍꯥꯏꯗꯤ ꯉꯥꯅꯨ ꯌꯦꯟꯂꫭ
ꯑꯣꯛ꯫
ꯑꯣꯛ꯫ ꯑꯣ-ꯑꯣꯛ꯫ ꯑꯣꯛꯁ ꯑꯗꯨꯝ ꯑꯣꯛꯁ ꯑꯗꯨꯝ ꯂꯣꯏꯅꯩ꯫ ꯀꫭ꯫ ꯂꯣꯏꯅꯦ ꯃꯣꯏꯅ ꯑꯃꯨꯛ ꯐꯦꯟꯁꯦ ꯁꯥꯕꯗ ꯅꯨꯡꯉꯥꯏꯗꯅ ꯌꯦꯟꯒꯨꯝꯕ ꯀꯩꯒꯨꯝꯕ ꯂꯣꯏꯕꯁꯤꯅ ꯑꯃꯨꯛ ꯀꯩꯅꯣ ꯇꯧꯦ ꯍꯣꯏ ꯊꯨꯅꯕꯗꯤ ꯌꯥꯋꯦ ꯑꯗꯨ ꯑꯣꯏꯔꯁꯨ꯫
ꯑꯃꯗꯨꯅ ꯁꯦꯟꯖꯥꯎ ꯑꯣꯏꯅ ꯂꯥꯛꯇꯣꯏꯅꯦ꯫
ꯆꯨꯝꯃꯦ ꯑꯗꯨꯕꯨꯗꯤ ꯑꯩꯈꯣꯏ ꯃꯥꯁꯨ ꯁꯟ ꯌꯥꯝ ꯂꯣꯏꯅꯤꯡꯉꯦꯌ‌ꯦ꯫
ꯁꯟ ꯑꯃ ꯌꯣꯟꯅꯕ ꯍꯣꯠꯅꯔꯀꯥꯟꯗ ꯆꯍꯤ ꯀꯌꯥ ꯆꯪꯉꯝꯒꯅꯤ꯫
ꯑꯗꯨꯅꯦ ꯑꯗꯣ ꯃꯣꯏꯒꯤ ꯑꯃ ꯖꯔꯁꯤꯗꯨꯗꯤ ꯁꯪꯒꯣꯝꯇ ꯌꯥꯝ ꯊꯣꯛꯑꯦ꯫
ꯑ ꯑꯗꯨꯗ꯫ ꯁꯪꯒꯣꯝ ꯑꯃ ꯁꯪꯒꯣꯝ ꯌꯣꯟꯕ ꯌꯥꯔꯦ ꯑꯗꯒꯤ ꯁꯪꯒꯣꯝ ꯌꯣꯟꯅ ꯌꯣꯟꯅ ꯁꯟꯗꯣ ꯍꯌꯦꯡ ꯐꯖꯅ ꯃꯄꯨꯡ ꯃꯔꯩ ꯐꯥꯅ ꯆꯥꯎꯔꯀꯥꯟꯗ꯫ ꯀꯩꯅꯣ ꯇꯧꯕ ꯌꯥꯔꯦ ꯂꯥꯛ ꯀꯌꯥꯅ ꯁꯤꯠꯂꯅꯤ ꯑꯗꯨꯝ꯫
ꯑꯣꯏ꯫ ꯑꯗꯨꯝ ꯑꯩꯈꯣꯏꯅ ꯉꯝꯃꯗꯤꯀꯣ ꯌꯥꯝꯕ ꯖꯥꯠꯅꯤ ꯑꯗꯣ ꯍꯣꯠꯅꯕꯤꯗꯅꯕ ꯂꯩꯇꯕ ꯑꯗꯒꯤ ꯁꯟ ꯂꯣꯏꯕ ꯍꯥꯏꯁꯤꯗꯤ ꯃꯆꯤꯟꯖꯥꯛꯇꯣ ꯅꯥꯄꯤ ꯐ ꯈꯣꯠꯄꯗꯣ ꯇꯧꯅꯤꯅ ꯑꯗꯨ ꯇꯧꯗꯧꯕ ꯃꯤꯗꯣ ꯂꯩꯇ꯭ꯔꯕ ꯑꯗꯨꯒꯤ ꯂꯣꯏꯗ꯭ꯔꯦ ꯑꯗꯨꯅ꯫
ꯃꯥꯅꯦ ꯃꯣꯏꯒꯨꯝꯕ ꯑꯆꯧꯕ ꯂꯣꯏꯔꯛꯄ ꯍꯥꯏꯁꯦ ꯃꯆꯤꯟꯖꯥꯛꯀꯤ ꯀꯩ ꯀꯩꯒꯤ ꯀꯛꯊꯣꯛ ꯀꯛꯆꯤꯟ ꯌꯥꯝꯕ‌ꯦꯔ ꯀꯥꯏꯗ ꯁꯦꯕꯥ ꯌꯥꯝ ꯀꯜꯂꯤ ꯑꯗꯨꯗꯤ꯫
ꯑꯦ꯫ ꯅꯣꯏꯁꯨ ꯂꯣꯏꯗꯕ ꯅꯠꯇ꯭ꯔꯣ꯫
ꯑꯩꯈꯣꯏ ꯍꯧꯖꯤꯛꯇꯤ ꯀꯩ ꯂꯣꯏꯗ꯭ꯔꯤ꯫ ꯂꯣꯏꯅꯕꯗꯤ ꯍꯥꯏꯕ ꯁꯨꯝ ꯂꯣꯏꯗꯤ ꯂꯣꯏꯗ꯭ꯔꯤ꯫ ꯃꯔꯛ ꯑꯃ ꯑꯣꯛꯀꯤ ꯂꯩꯏꯅ ꯂꯥꯛꯇꯅ‌ꯦ ꯌꯥꯝ꯫ ꯁꯥꯊꯤꯅ ꯁꯤꯅꯈꯤꯗꯅ ꯑꯗꯨꯅ꯫ ꯍꯥꯏꯗꯤ ꯂꯣꯏꯁꯤꯜꯂꯨꯔꯒ ꯕꯦꯔꯥꯅꯤ ꯑꯗꯨꯁꯨ꯫
ꯍ‌ꯣ-ꯍꫭꯏ ꯑꯗꯨꯗꯤ ꯑꯩ ꯊꯝꯃꯒꯦꯀꯣ꯫ ꯕ-ꯕꯥꯥꯏ꯫
ꯕ-ꯕꯥꯏ꯫